ꯍꯜꯂꯣ ꯑ ꯇꯥꯏ ꯀꯣ
ꯇꯥꯏ
ꯑ ꯑ ꯆꯥꯛ ꯆꯥꯔꯕꯣ
ꯑꯦ ꯍꯧꯖꯤꯛ ꯍꯧꯖꯤꯛ ꯆꯥꯔꯤ ꯍꯣꯏ ꯅꯪꯗꯤ
ꯑꯩꯁꯨ ꯆꯥꯔꯦ
ꯑꯣ ꯀꯔꯤ ꯁꯪꯁꯔꯦ
ꯗꯤ ꯅꯨꯡꯁꯤꯠꯁꯦ ꯀꯥꯡꯁꯣꯏ ꯆꯥꯏꯑ
ꯄꯔꯤ ꯄꯔꯤꯀꯁꯣꯏ
ꯑꯗꯨꯅꯦ ꯄꯥꯟ ꯃꯅꯥꯒꯨꯝꯕ ꯑꯗꯨꯒ ꯕꯤꯟꯁ ꯀ ꯄꯨꯂꯞ ꯃꯤꯛꯁ ꯎꯞ ꯇꯧꯔꯒꯀꯣ ꯆꯔꯦ
ꯁꯥꯎꯅꯤ ꯑꯗꯨꯗꯤ
ꯑꯗꯨꯝ ꯍꯥꯎꯋ ꯅꯪꯗꯤ ꯀꯔꯤ ꯌꯦꯟꯁꯥꯡ ꯆꯥꯒꯦ
ꯏꯔꯦꯡꯁꯤꯗꯤ ꯍꯋꯥꯏꯒ ꯑꯂꯨ
ꯑꯣ ꯑꯣ ꯍꯥꯎ ꯑꯣ ꯑꯣ ꯑꯗꯨꯁꯨ ꯌꯥꯝ ꯐꯕꯅꯤꯗ ꯒꯤꯗꯃꯛꯇꯤꯀꯣ
ꯍꯧꯖꯤꯛꯇꯤ ꯀꯅꯥ ꯀꯅꯥ ꯂꯩꯒꯦ
ꯍꯧꯖꯤꯛꯁꯦ ꯑꯩꯈꯣꯏ ꯑꯗꯨꯝ ꯐꯦꯃꯤꯂꯤ ꯂꯩꯌꯦ ꯄꯨꯂꯞ
ꯑ
ꯑꯩꯈꯣꯏ ꯏꯅꯥꯎꯅꯨꯄꯤꯁꯤꯡꯅ ꯍ ꯑꯗꯨꯝ ꯅꯨꯡꯉꯥꯏ ꯃꯤ ꯌꯥꯝꯅ ꯂꯩꯕꯅꯤꯀꯣ
ꯍꯣꯔꯦꯟ ꯍꯣꯔꯦꯟꯕꯣ ꯌꯦꯡꯗꯣꯏꯔꯥ
ꯑꯩꯗꯤ ꯕꯣꯜ ꯌꯦꯡꯅꯉꯥꯏ ꯃꯥꯟꯗ꯭ꯔꯦꯗ
ꯑꯣ ꯇꯨꯡꯅꯤꯡꯕꯅꯥ ꯇꯨꯡꯅꯤꯡꯕ꯭ꯔꯣ
ꯑꯩꯗꯤ ꯉꯥꯏꯕ ꯉꯥꯏꯕꯗꯣ ꯌꯥꯝ ꯋꯥꯏꯦ ꯌꯥꯝ ꯇꯨꯝꯅꯤꯡꯒꯜꯂꯦꯕ ꯑꯗꯨꯗꯒꯤ ꯑꯩꯗꯤ ꯑꯗꯨꯝ ꯇꯨꯝꯊꯣꯛꯈ꯭ꯔꯅꯤ ꯄꯨꯡ ꯀꯌꯥꯗꯏꯔꯥ ꯃꯦꯠꯆꯇꯣ
ꯄꯨꯡ ꯑꯃ ꯃꯈꯥꯏꯗ ꯃꯥꯜꯂꯦ
ꯑꯗꯨꯗꯤ ꯉꯝꯃꯔꯣꯏ ꯅꯪ
ꯈꯪꯩ ꯌꯦꯡꯅꯤꯡꯉꯤ ꯍꯣꯏ ꯌꯦꯡꯅꯤꯡ ꯌꯦꯡꯅꯤꯡꯉꯤ ꯍꯣꯏ
ꯑꯥ ꯑꯥ
ꯌꯦꯡꯒꯅꯤ ꯐꯖꯅ ꯌꯦꯡꯒꯅꯤ
ꯌꯦꯡꯉꯣ ꯌꯦꯡꯉꯣ ꯅꯍꯣꯏ ꯌꯦꯡꯒꯗꯕ ꯀꯥꯡꯕꯨ ꯐꯖꯅ ꯂꯥꯎꯑꯣ ꯊꯔꯣ ꯀꯅꯥ ꯀꯅꯥꯅꯣ ꯁꯥꯟꯅꯗꯣꯏꯁꯤꯕꯣ ꯄꯨꯡ ꯑꯃꯗ
ꯎꯝ ꯍꯈꯣꯏꯁꯦꯜꯗꯒ ꯍ ꯁꯄꯦꯟ ꯔꯨꯅꯜꯗꯣ ꯍꯥꯏꯥꯏꯗꯣꯏꯅꯦ ꯄ ꯆꯩꯒꯁꯦ ꯎꯝ ꯐꯖꯔꯅꯤ ꯑꯥꯔꯖꯦꯟꯇꯤꯅꯥꯁꯨ ꯂꯩ ꯂꯩ ꯂꯩꯕ ꯃꯥꯜꯂꯦ ꯍ ꯑꯔꯖꯦꯟꯇꯤꯅꯥꯗꯤ ꯄꯨꯡ ꯑꯌꯨꯛꯇꯅꯦ
ꯑꯣ ꯑꯌꯨꯛꯇ ꯀꯣ
ꯄꯨꯡ ꯄꯨꯡ ꯃꯅꯤ ꯍꯨꯝ ꯃꯔꯤ ꯃꯉꯥ ꯇꯔꯨꯛ
ꯑ ꯑꯔꯖꯦꯟꯇꯅꯥꯒ ꯑꯔꯖꯦꯟꯇꯤꯅꯥꯒ ꯄꯦꯟ ꯃꯣꯏꯅꯤ ꯀꯩꯅꯣ ꯇꯧꯅꯔꯗꯤ ꯀꯅꯥꯅ ꯉꯝꯗꯧ ꯃꯥꯟꯕ꯭ꯔ
ꯎꯝ ꯑꯔꯖꯦꯟꯇꯤꯅꯥꯝ ꯉꯝꯗꯣꯏꯅꯤ ꯑꯩꯒꯤ ꯑꯩꯒꯤ ꯋꯥꯈꯜꯗꯤ
ꯔꯣꯅꯥꯜꯗꯣꯁꯦ ꯏꯁꯄꯦꯟꯒꯤꯔ
ꯇꯤ ꯄꯣꯔꯆꯨꯒꯜ
ꯑꯣ ꯑꯣ ꯄꯣꯔꯇꯨꯒꯜ ꯀꯣ ꯑꯣ ꯏꯁꯄꯦꯟꯗꯗꯤ ꯀꯅꯥ ꯍꯩꯕ ꯂꯩꯕ꯭ꯔꯥ ꯀꯣ
ꯏꯁꯄꯦꯟꯁꯦ
ꯍꯧꯖꯤꯛꯇꯤ ꯍꯧꯖꯤꯛ ꯍꯧꯖꯤꯛꯛꯇꯤ ꯑꯩꯗꯤ ꯈꯪꯗ꯭ꯔꯤ ꯅ꯭ꯌꯨ ꯄ꯭ꯂꯦꯌꯔꯁꯨ ꯊꯣꯛꯑꯦ
ꯑꯣ ꯑꯣ ꯑꯣ ꯑꯣ ꯑꯣꯗꯤ ꯄ꯭ꯂꯦꯔ ꯁꯦ ꯌꯥꯝ ꯈꯪꯗ꯭ꯔꯦꯗ ꯑꯩꯗꯤ
ꯎꯝ ꯆꯞ ꯃꯅꯥꯏꯁꯨ ꯑꯗꯣ꯫ ꯈꯥ ꯈꯥꯗꯤ ꯈꯉꯦ꯫ ꯅꯥꯟꯗꯤ ꯀꯣꯂꯦꯖ ꯇꯝꯕ ꯂꯣꯏꯕ꯭ꯔꯥ꯫
ꯍꯣꯏ ꯑꯩꯁꯦ ꯀꯣꯂꯦꯖ ꯇꯝꯃꯤꯕꯅꯦ꯫
ꯑꯣ ꯑꯣ ꯁꯤꯃꯤꯁꯇꯔ ꯀꯌꯥ꯫
ꯑꯩꯔꯣ ꯁꯤꯃꯦꯁꯇꯔ ꯐꯣꯔꯠ ꯁꯤꯃꯦꯁꯇꯔꯗ꯫
ꯑꯣ ꯑꯦꯁꯕꯤ ꯑꯩꯗꯤ ꯁꯦꯀꯦꯟ ꯁꯤꯃꯤꯁꯇꯔꯅꯦ ꯍꯧꯖꯤꯛ
ꯑꯣ ꯀꯔꯤ ꯁꯕꯖꯦꯛꯅꯣ
ꯑꯥꯁꯅꯦ ꯄꯣꯂꯤꯇꯤꯀꯦꯟ ꯄ꯭ꯔꯛꯇꯤꯀꯦꯜ ꯁꯥꯏꯟꯁ ꯅꯪꯒꯤꯦ
ꯑꯩꯔꯥ ꯑꯩꯁꯨ ꯀꯩꯅꯣꯅꯦ ꯑꯥꯔꯠꯁꯅꯦ
ꯑ
ꯑꯗꯨ ꯅꯪꯗꯤ ꯀꯗꯥꯏꯗ ꯀꯥꯕ꯭ꯔꯣ
ꯍꯥꯏꯗꯤ ꯑꯦꯝꯕꯤꯗ
ꯑꯣ ꯑꯣ ꯑꯦꯝ ꯌꯨꯗ
ꯏꯟꯗꯤꯌꯥ
ꯑꯣ ꯑꯣ ꯑꯣ ꯑꯣ ꯑꯣꯀꯦ ꯑꯣꯀꯦ
ꯅꯪꯒꯤ ꯄꯨꯡ ꯀꯌꯥ ꯀꯌꯥꯗ ꯇꯨꯝꯕ꯭ꯔꯥ
ꯑꯩꯁꯦꯀꯣ ꯄꯨꯡ ꯑꯗꯨꯝ ꯇꯦꯟ ꯊꯥꯔꯇꯤ ꯏꯂꯚꯦꯟ ꯑꯗꯨꯝ ꯇꯥꯔꯗꯤ ꯑꯗꯨꯝ ꯇꯨꯝꯃꯦꯗ
ꯀ꯭ ꯍꯥꯏꯕ
ꯇꯦꯟ ꯊꯥꯔꯇꯤ ꯅꯠꯇ꯭ꯔꯗꯤ ꯏꯂꯚꯦꯟ ꯇꯥꯔꯗꯤ ꯑꯗꯨꯝ ꯇꯨꯝꯃꯦꯕ ꯍ ꯑꯗ
ꯉ ꯉ ꯉꯟꯅ ꯇꯃꯤ ꯀꯣ
ꯍꯣꯏ ꯑꯗꯨ ꯑꯗꯨꯝ ꯊ꯭ꯔꯗꯤ ꯍꯧꯒꯠꯂꯒ ꯎꯝ
ꯅꯪ ꯊꯕꯛ ꯇꯧꯈ꯭ꯔ ꯍꯥꯏꯔꯤ ꯍꯧꯖꯤꯛ ꯑꯣ ꯀꯔꯤꯁꯄꯣꯟꯗꯦꯟ ꯀꯣꯔꯦꯁꯄꯣꯟꯗꯦꯟꯁ ꯊꯝꯕ꯭ꯔꯥ ꯑꯗꯨꯒ ꯔꯤꯒꯨꯂꯔ ꯆꯠꯄ꯭ꯔꯥ ꯅꯣꯏ ꯅꯣꯏ ꯄꯨꯂꯦꯁꯁꯦ
ꯑꯩꯗꯤ ꯑꯗꯨꯝ ꯔꯦꯒꯨꯂꯔ ꯆꯠꯂꯦ
ꯑꯣ ꯑꯩꯠꯁ ꯌꯥꯝ ꯐꯩ ꯑꯗꯨꯗꯤ ꯑꯗꯨꯗꯤ ꯌꯥꯝ ꯐꯩꯕ ꯃꯥꯜꯂꯦ ꯑꯗꯨꯗꯤ
ꯑꯁꯩꯕ ꯅꯔ ꯑꯗꯨꯝ ꯂꯩꯗꯅ ꯀꯣ ꯑꯗꯨꯝ ꯆꯠꯇꯠꯇ꯭ꯔꯤꯗ ꯎꯝ
ꯅꯨꯡꯉꯥꯏꯕ꯭ꯔꯣ ꯅꯪ ꯁ꯭ꯀꯣꯜ ꯆꯠꯄꯗꯣ
ꯅꯨꯡꯉꯥꯏ ꯎꯝ ꯅꯨꯡꯉꯥꯏꯗ ꯑꯗꯨꯝ ꯑꯣ ꯑꯗꯨꯝ ꯌꯨꯝꯗ ꯂꯩꯕ ꯁꯣꯛꯈꯤꯗꯤꯀꯣ ꯑꯗꯨꯝ ꯆꯠꯂꯒ ꯑ ꯑꯩꯈꯣꯏꯒꯤ ꯐ꯭ꯔꯦꯟꯁ ꯁꯤꯡꯒ ꯑꯗꯨꯝ ꯄꯨꯜꯂꯒ ꯇꯧꯕꯁꯨ ꯂꯩ ꯅꯨꯡꯉꯥꯏꯗ ꯑꯣꯏꯅ
ꯌꯥꯝ ꯐꯩ ꯍꯥꯏ ꯑꯗꯨꯗꯤ ꯑꯩꯈꯣꯏ ꯑꯩꯈꯣꯏꯗꯤ ꯀꯁꯄꯨꯔ ꯑꯩ ꯑꯩꯗꯤꯀꯣ ꯑꯩꯗꯤ ꯀꯣꯔꯦꯁꯄꯣꯟꯗꯦꯟꯁ ꯊꯝꯔꯒ ꯊꯕꯛ ꯇꯧꯕꯅꯦ ꯍꯧꯖꯤꯛ
ꯑꯣ ꯐꯩꯌꯦꯅꯦ ꯑꯗꯨꯁꯨ ꯑꯗꯨ ꯅꯪꯗꯤ ꯀꯔꯤ ꯊꯕꯛ ꯇꯧꯕ꯭ꯔꯥ
ꯐ ꯐꯨꯗꯗ ꯂ ꯂꯩꯕꯅ
ꯑꯣ ꯑꯗꯨ ꯅꯪꯗꯤ ꯑꯆꯥꯄꯣꯠ ꯌꯥꯝ ꯆꯥꯕ ꯐꯪꯉꯝꯒꯅꯤꯅꯦ
ꯂꯩꯔꯁꯨ ꯆꯥꯅꯤꯡꯗ꯭ꯔꯦ ꯏꯕꯦꯝꯃꯣ
ꯄꯦꯟꯈ꯭ꯔꯦꯕ ꯆꯥꯃ ꯑꯃꯒꯤꯒꯤ ꯀꯥꯏꯗꯣꯏꯗ ꯏꯕꯦꯝ ꯃꯥ ꯀꯧꯁꯨ ꯀꯔꯤꯔꯣ ꯏꯕꯦꯝꯃꯥ ꯇꯥꯕꯅꯤꯅꯦ ꯀꯔꯤꯗꯣ
ꯎꯝ
ꯑꯗꯨ ꯅꯈꯣꯏ ꯐꯥꯁ ꯐꯨꯠꯇ ꯈ꯭ꯋꯥꯏꯗꯒꯤ ꯍꯥꯎꯕꯁꯦ ꯀꯔꯤꯔꯥ
ꯈꯪ ꯂꯣꯏ ꯍꯥꯎꯋꯗ ꯐꯥꯏ ꯐ꯭ꯔꯥꯏ ꯔꯥꯏꯁ ꯂꯩꯑ ꯆꯤꯛꯀꯦꯟ ꯆꯧꯁꯨ ꯂꯩꯌꯦ ꯑꯗꯨꯒ ꯑꯥꯏꯇꯦꯝ ꯑꯥꯏꯇꯦꯝꯁꯤꯗꯤ ꯌꯥꯝꯗꯦꯀꯣ ꯑꯩꯈꯣꯏꯒꯤꯁꯦ ꯎꯝ ꯐ꯭ꯔꯥꯏ ꯔꯥꯏꯁ ꯂꯩꯔꯦ ꯆꯧ ꯂꯩꯔꯦ ꯑꯗꯨꯒ ꯆꯅꯥ ꯂꯩꯔꯦ ꯁꯤꯡꯖꯨ ꯂꯩꯔꯦ ꯑꯗꯨꯒ ꯀꯣꯐꯤ ꯂꯣꯏ ꯂꯩꯔꯦ ꯑꯗꯨꯒ ꯍꯧꯖꯤꯛꯁꯦ
ꯃꯤꯛꯊꯥꯞ ꯂꯣꯏꯅ ꯇꯧꯋꯦꯀꯣ
ꯎꯝ ꯆꯧ ꯆꯧ ꯆꯧ ꯁꯨ ꯀꯣ ꯆꯧ ꯐꯔꯥꯏꯁꯨ ꯀꯔꯤ ꯍꯥꯏꯁꯤ ꯔꯥ ꯑ ꯅꯠꯇ ꯑꯥꯏꯇꯦꯝ ꯑꯃꯗ ꯇꯣꯉꯥꯟꯅ ꯇꯣꯉꯥꯟꯅ ꯂꯩꯌꯦ
ꯑꯣ
ꯆꯤꯀꯦꯟꯒꯤ ꯚꯦꯖꯒꯤ ꯑꯦꯛꯒꯤ ꯑꯗꯨꯝ ꯂꯩꯕꯗꯣ
ꯑꯥ ꯑꯥ
ꯑꯩ ꯇꯤꯅꯤ ꯌꯥꯝ ꯑꯗꯨꯝ ꯌꯥꯝꯅꯤꯗ
ꯑ ꯍꯟꯗꯛꯇꯤ ꯑꯁ ꯀꯩꯅꯣꯁꯨ ꯐꯥꯁ ꯐꯨꯗꯁꯦ ꯌꯥꯝ ꯊꯣꯛꯈ꯭ꯔꯦꯗꯀꯣ
ꯑꯣ ꯌꯥꯝ ꯊꯣꯛꯈ꯭ꯔꯦ ꯍꯧꯖꯤꯛ ꯍꯧꯖꯤꯛꯀꯤꯗꯤ
ꯍꯥꯟꯅꯗꯤ ꯑꯗꯨꯒꯨꯝꯕꯁꯤ ꯌꯥꯝꯅꯗꯤ ꯂꯩꯔꯝꯗꯕꯅꯦ ꯑꯗꯨꯕꯨ ꯐꯥꯁ ꯐꯨꯗꯀꯨꯝꯕꯁꯦ ꯍꯧꯖꯤꯛꯇꯤ ꯌꯥꯝꯅ ꯊꯣꯛꯈ꯭ꯔꯦ ꯃꯤꯁꯨ ꯑꯗꯨꯝ ꯆꯠꯅꯕ ꯄꯥꯝꯕ ꯃꯐꯝ ꯃꯐꯝꯗ ꯐꯖ ꯐꯖ ꯐꯖꯕ ꯍꯥꯏꯕꯗꯤ ꯑꯍꯥꯎ ꯑꯍꯥꯎꯕ ꯃꯐꯝꯁꯨ ꯅꯨꯡꯉꯥꯏꯅ ꯀꯩꯅꯣ ꯐꯝ ꯐꯝꯕ ꯅꯨꯡꯉꯥꯏꯕ ꯃꯐꯝꯁꯦ ꯌꯥꯝ ꯊꯣꯛꯈ꯭ꯔꯦꯕ
ꯎꯝ ꯑꯗꯣ ꯅꯪꯁꯦ ꯎꯝ ꯁꯤꯁꯤꯦ ꯀꯗꯥꯏ ꯆꯄ꯭ꯔꯨ ꯆ ꯀꯨꯂ ꯆꯄꯂ
ꯑꯩꯔꯥ ꯍꯣꯏ ꯆꯠꯂꯦ
ꯅ ꯑꯦꯛꯖꯥꯝ ꯍꯧꯥꯎꯔ
ꯍꯣꯏ ꯑꯦꯛꯖꯥꯝꯁꯨ ꯊꯥꯔꯒ ꯂꯩꯌꯦꯦ ꯂꯣꯏꯒꯤꯗꯧꯔꯤꯗ ꯑꯩꯈꯣꯏꯗꯤ
ꯅꯪꯒꯤ ꯂꯩꯐꯝꯗ ꯉ ꯁꯤ ꯅꯣꯡ ꯆꯨꯕ꯭ꯔꯥ
ꯆꯨ ꯑꯥꯐꯇꯔꯅꯨꯟꯗꯗꯤ ꯆꯨꯗꯦ ꯑꯗꯨ ꯉꯁꯥꯏ ꯅꯨꯡꯗꯥꯡꯗꯣ ꯑꯗꯨ ꯅꯨꯡꯗꯥꯡꯗ ꯆꯨꯑꯦ ꯅꯨꯡꯗꯥꯡꯗꯨꯗ ꯈꯔ ꯆꯨꯑꯦ ꯀꯔꯤꯒꯤꯅꯣ
ꯎꯝ ꯎꯝ
ꯀꯔꯤꯒꯤꯔꯥ ꯅꯣꯛꯄꯗꯣ ꯍꯥꯏꯔꯛꯑꯣꯅꯦ
ꯀ꯭ꯔꯤꯁꯅ ꯇꯗ
ꯀꯔꯤꯒꯤꯔꯣ
ꯅꯪꯗꯤ ꯉꯟ ꯇꯨꯝꯃꯦ ꯑꯩꯗꯤ ꯊꯦꯡꯅ ꯇꯨꯝꯃꯦ
ꯍꯣꯏ ꯑꯁ ꯅ ꯅꯪꯒꯤ ꯅꯪꯒꯤ ꯕꯦꯛꯒ꯭ꯔꯥꯎꯟꯒꯤ ꯃꯈꯣꯟꯗꯣ ꯄꯨꯔꯥ ꯅꯦꯆꯔꯦꯜꯒꯤ ꯀꯩꯅꯣꯅꯤꯅꯦ ꯀ꯭ꯔꯤꯍꯦꯁ꯭ꯔꯆ ꯑꯣ ꯑꯗꯨꯒꯤꯔꯀꯣ ꯑꯣ ꯑꯗꯨꯒꯤꯔ ꯃꯈꯣꯟ ꯌꯥꯝ ꯇꯥꯏꯌꯦꯕ ꯌꯥꯝ ꯅꯦꯆꯔꯦꯜ ꯑꯣꯏꯅꯦ ꯁꯤꯗꯤ ꯄꯨꯔꯥ ꯁꯤꯇꯤ ꯂꯥꯏꯐꯇ ꯂꯩꯔꯗꯤ ꯌꯥꯝ ꯃꯤꯁ ꯇꯧꯕ ꯅꯤꯅꯦ ꯑꯁꯤꯒꯨꯝꯕꯁꯤꯀꯣ
ꯀ ꯍꯥꯏꯕ
ꯁꯤꯤꯇꯤ ꯂꯥꯏꯐꯇ ꯂꯩꯔꯗꯤ ꯑꯥ ꯃꯄꯥꯟ ꯂꯝꯗ ꯆꯠꯂꯗꯤ ꯑꯁꯤ ꯁꯨꯝꯕ ꯃꯈꯣꯟꯜꯁꯦ ꯌꯥꯝ ꯃꯤꯁ ꯇꯧꯒꯅꯦꯕ
ꯎꯝ
ꯄꯥꯛ ꯇꯥꯕ ꯐꯪꯗꯦꯅ ꯑꯥ ꯃꯄꯥꯥꯟ ꯂꯝꯗꯒꯨꯝꯕꯗꯤꯀꯣ ꯁꯤꯒꯨꯝꯕꯁꯤꯗꯤ
ꯎꯝ
ꯑꯗꯨ
ꯇꯔ
ꯑꯗꯨꯣ ꯅꯪꯗꯤ ꯄꯨꯡ ꯀꯌꯥꯗ ꯊꯕꯛ ꯆꯠꯄ꯭ꯔꯣ
ꯑ ꯇ ꯍꯥꯏꯕ
ꯄꯨꯡ ꯀꯌꯥꯗ ꯊꯕꯛ ꯆꯠꯄ꯭ꯔꯥ ꯍꯥꯏꯕ
ꯑꯔ ꯑꯩꯁꯦ ꯎ ꯑꯩꯁꯦ ꯄꯨꯡ ꯄꯨꯡ ꯇꯔꯥꯗ
ꯑꯣ ꯑꯣ
ꯑꯗꯨꯒ ꯂꯣꯏꯁꯤꯟꯕꯁꯦ ꯄꯨꯡ ꯄꯨꯡ ꯃꯥꯥꯏ ꯎꯔꯤ ꯃ ꯉ ꯑꯗꯨ꯭ꯔꯨ ꯇ꯭ꯔꯦꯗ ꯄꯨꯡ ꯄꯨꯡ ꯁꯕꯦꯟꯗ ꯑꯣꯏꯗꯅꯦ ꯑꯩꯣꯏꯁꯦꯣꯏꯁꯦ ꯎꯝ ꯊꯕꯛ ꯃꯐꯝꯗ ꯂꯩꯕꯅꯦ
ꯑꯣ ꯑꯣ ꯑꯣ ꯑꯣ ꯑꯣ ꯑꯠꯆꯥ ꯑꯠꯆꯥ ꯑꯗꯨꯝ ꯊꯕꯛ ꯑꯗꯨꯗꯤ ꯐꯩꯌꯦꯅꯦ ꯅꯪ ꯑ ꯆꯠꯄꯗ ꯃꯇꯝ ꯃꯥꯡꯗ꯭ꯔꯦ ꯚꯔꯥꯁꯨ ꯃꯥꯡꯗ꯭ꯔꯦ ꯀꯣ
ꯎꯝ ꯂꯣꯏ ꯐ꯭ꯔꯤꯅꯦ ꯐꯝꯃꯁꯨ ꯐꯝꯁꯨ ꯐ꯭ꯔꯤꯅꯦ ꯆꯥꯛꯁꯨ ꯐꯔꯤꯅꯦ ꯏꯁꯤꯡꯁꯨꯨ ꯐ꯭ꯔꯤꯅ ꯂꯣꯏ ꯐꯨꯔꯤꯅ
ꯐꯩꯌꯦꯅꯦ ꯑꯗꯨꯗꯤ ꯑꯗꯨꯅ ꯑꯦꯛꯁꯄꯦꯟꯗꯤꯆꯔꯗꯨ ꯌꯥꯝꯕ ꯃꯣꯏꯅ ꯅꯪ ꯂꯩꯕꯒꯤ ꯆꯥꯕꯒꯤꯀꯣ
ꯎꯝ
ꯑꯗꯨ ꯃꯣꯏ ꯆꯥꯛꯀꯨꯝꯕ ꯄꯤꯕꯗꯣ ꯍꯥꯎꯕ꯭ꯔꯥ ꯅꯈꯣꯏꯅ ꯑꯗꯨꯝ ꯊꯣꯡꯕ꯭ꯔꯥ
ꯑꯩꯈꯣꯏ ꯑꯩꯈꯣꯏ ꯑꯩꯈꯣꯏꯅ ꯊꯣꯡꯅꯤ ꯑꯩꯈꯣꯏ ꯑꯩꯈꯣꯏꯅ ꯆꯥꯅꯤꯡ ꯆꯥꯅꯤꯡꯕ ꯊꯣꯅꯨꯃꯤ
ꯑꯗꯨꯗꯤ ꯌꯥꯝ ꯅꯨꯡꯉꯥꯏꯌꯦꯅꯦ
ꯎ ꯌꯥꯝꯡ ꯅꯨꯡꯉꯥꯏꯍ
ꯑꯦ ꯑꯗꯨ ꯃꯣꯏꯅ ꯑꯗꯨꯝ ꯆꯥꯕꯒꯤ ꯊꯣꯡꯅꯉꯗꯤ ꯃꯣꯏꯅ ꯑꯗꯨꯝ ꯄꯩꯁꯥ ꯄꯤꯕ꯭ꯔꯥ
ꯎꯝ ꯎꯝ ꯎꯝ ꯂꯣꯏ ꯄꯁꯥ ꯄꯤ ꯍꯣꯏ
ꯑꯣ ꯑꯦ ꯑꯗꯨꯗꯤ ꯑꯍꯥꯎ ꯑꯍꯥꯎꯕ ꯑꯗꯨꯝ ꯊꯣꯡꯑꯒ ꯆꯥꯅꯤꯡꯕ ꯆꯥꯕ ꯌꯥꯏꯅꯦ ꯑꯗꯨꯗꯤ
ꯎꯝ ꯎꯝ ꯑꯩꯈꯣꯏ ꯆꯠꯅꯤꯡꯖꯅꯤꯡꯕ ꯆꯥꯏ
ꯃꯐꯝꯗꯤ ꯑꯗꯨꯝ ꯅꯨꯡꯉꯥꯏꯕ꯭ꯔꯥ ꯇꯨꯝꯐꯝꯒꯨꯝꯕꯗꯤ ꯑꯗꯨꯝ ꯅꯨꯡꯉꯥꯏꯕ꯭ꯔꯥ
ꯑꯗꯨꯝ ꯑꯗꯨꯝ ꯅꯨꯡꯉꯥꯏ ꯍꯣꯏ ꯍꯣꯏ ꯐꯥꯏꯁꯨ ꯂꯩꯌꯦꯦ
ꯑꯌꯥ ꯅꯗꯤ ꯄꯨꯔꯥ ꯚ ꯑꯥꯏ ꯄꯤ ꯇ꯭ꯔꯤꯠꯃꯦꯟꯅꯤꯅꯦ ꯑꯗꯨꯗꯤ ꯑꯣ ꯆꯅꯅꯦꯟꯅꯣ ꯑꯩꯅꯦ ꯅ ꯑꯣꯏꯗꯤ ꯑꯗꯨꯗꯤ ꯅꯈꯣꯏ ꯃꯐꯝꯗꯨꯗꯤ ꯅꯣꯡ ꯆꯨꯕ꯭ꯔꯥ ꯆꯨꯗꯕ꯭ꯔꯥ ꯉꯁꯥꯏ
ꯎꯝ ꯉꯁꯥꯏꯔ ꯉꯁꯥꯏ ꯑꯌꯨꯛꯇ ꯅꯣꯡ ꯈꯔ ꯈꯔꯛ ꯆꯨꯑꯦ ꯑꯗꯨꯒ
ꯑꯥ
ꯉꯁꯥꯏ ꯉꯁꯥꯏꯁꯨ ꯈꯔꯛꯇꯣꯛꯑꯦ ꯍꯧꯖꯤꯛ ꯍꯧꯖꯤꯛ ꯑꯗꯨꯗꯤ ꯅꯣꯡ ꯆꯨꯗꯦꯗ ꯏꯚꯤꯅꯤꯡꯗꯨꯗꯤ ꯑꯁ ꯑꯩ ꯑꯝꯇ ꯍꯥꯏꯕꯤꯒꯦ ꯇꯥꯛꯑꯣꯀꯣ ꯏꯚꯤꯅꯤꯡꯗꯀꯣ ꯏꯚꯤꯅꯤꯡꯅꯗꯤ ꯌꯥꯝ ꯅꯨꯡꯉꯥꯏ ꯋꯦꯗꯔꯁꯦ ꯅꯨꯡꯁꯤꯠꯁꯨ ꯈꯤꯇꯪ ꯂꯥꯛꯑꯦ
ꯑ ꯎꯝ
ꯑꯥ ꯅꯣꯡꯁꯨ ꯑꯗꯨꯝ ꯃꯝꯃꯦ ꯑꯁ ꯌꯥꯝ ꯅꯨꯡꯉꯥꯏ ꯏꯁꯩ ꯇꯥꯥꯔꯒ ꯐꯝꯕ ꯌꯥꯝ ꯅꯨꯡꯉꯥꯏꯌꯦ ꯚ꯭ꯌꯨꯁꯨ ꯌꯥꯝ ꯅꯨꯡꯉꯥꯏ
ꯑꯁ ꯅꯪꯅꯦ ꯈ꯭ꯋꯥꯏꯗꯩ ꯂꯛꯀꯤ ꯑꯣꯏꯕ ꯃꯤꯁꯦꯀꯣ ꯄꯨꯔꯥ ꯑꯁꯤꯒꯨꯝꯕꯁꯤ ꯈ꯭ꯋꯥꯏꯗꯩ ꯁ꯭ꯋꯤꯠ ꯃꯦꯃꯣꯔꯤꯁ ꯍꯥꯏꯕꯗꯨ ꯑꯗꯨꯒꯨꯝꯕ ꯃꯆꯥ ꯃꯆꯥꯁꯦ ꯂꯣꯏꯅ ꯁꯦꯝꯕꯅꯦꯕ
ꯌꯥꯝ ꯅꯨꯡꯉꯥꯏ ꯑꯩꯁꯦ ꯒ꯭ꯔꯨꯞ ꯒ꯭ꯔꯨꯞ ꯆꯠꯄꯗꯣ ꯑꯩꯗꯤ ꯄꯥꯝꯗꯦ ꯍꯥꯏꯗꯤ ꯏꯊꯟꯗ ꯂꯩꯕꯗꯣ ꯌꯥꯝ ꯅꯨꯡꯉꯥꯏꯌꯦ ꯎꯝ ꯏꯁꯩ ꯇꯥꯔꯒ ꯑ ꯑꯗꯨꯝꯗ ꯂꯩꯕꯗꫭ
ꯂꯣꯟ ꯑꯦꯂꯣꯟ ꯁꯤꯡꯒꯜ ꯂꯣꯟꯂꯤ ꯑꯣꯏꯕ ꯇꯨꯃꯤꯟꯅ ꯂꯩꯕꯗꯨꯅꯦꯕ ꯅꯪꯅ ꯄꯥꯝꯕꯁꯦꯀꯣ
ꯎꯝ
ꯑꯗꯨ ꯅꯪꯁꯨꯦ ꯌꯥꯝ ꯏꯪ ꯇꯞꯔꯝꯗꯧ ꯃꯤ ꯃꯥꯜꯂꯦ
ꯀꯔꯤꯍꯥꯏꯕ
ꯌꯥꯝ ꯏꯪ ꯇꯞ ꯔꯝꯒꯅꯦꯕ ꯅꯪꯁꯦ ꯃꯤ ꯑꯣꯏꯒꯗꯕ ꯃꯤ ꯑꯦꯁ ꯀꯩ ꯍꯥꯏꯁꯤꯔꯥ ꯑꯦꯁ ꯑꯦ ꯄꯔꯁꯟꯒꯣ ꯌꯥꯝ ꯏꯪ ꯇꯞꯂꯝꯝꯒꯅꯦꯕ ꯅꯪꯁꯦ
ꯎꯝ
ꯅꯪ ꯁꯥꯎꯒꯟꯗꯕ꯭ꯔꯥ
ꯍꯥꯥ
ꯅꯪ ꯁꯥꯎꯕ ꯍꯩꯅꯉꯥꯥꯏ ꯃꯥꯟꯗꯦꯗ
ꯈꯪꯗꯦ ꯁꯨꯝ ꯈꯪꯗꯦ
ꯁꯥꯎ ꯅꯪ ꯁꯨꯛꯁꯥꯎ ꯁꯥꯎꯕ ꯍꯩꯗꯧ ꯃꯥꯥꯟꯗꯦ ꯅꯪꯗꯤ ꯌꯥꯝꯅ ꯌꯥꯝꯅ ꯏꯪ